ꯇꯌꯦ
ꯃꯤꯗꯤ ꯌꯥꯝ ꯄꯣꯡꯉꯦꯀꯣ
ꯀꯥꯏꯅ ꯄꯉ
ꯆꯥꯛ ꯂꯣꯏꯔꯕꯣ
ꯂꯣꯏꯔꯦ ꯑꯗꯣ ꯑꯗꯨꯝ ꯇꯞꯅ ꯇꯞꯅ ꯆꯥꯔꯤ
ꯑꯁ ꯅꯪ ꯆꯈꯥꯎ ꯆꯟꯒꯗ꯭ꯔꯣ ꯀꯌꯥꯝ ꯆꯥꯛ ꯀꯌꯥꯝ ꯆꯥꯒꯦ ꯅꯪ
ꯆꯥꯛꯇꯤ ꯌꯥꯝ ꯆꯥꯗꯦ ꯑꯗꯣ ꯄꯣꯃꯤꯒ꯭ꯔꯦꯅꯦꯠꯇꯣ ꯆꯥꯔꯤꯅꯦ
ꯆꯁ ꯚꯤꯖꯤꯇꯦꯕꯜꯁ ꯗꯥꯏ ꯃꯌꯥꯝ ꯌꯥꯝ ꯆꯥꯔꯤꯅꯦꯕꯀꯣ
ꯅꯠꯇꯦ ꯉꯁꯤ ꯈꯛꯇꯅꯦ ꯆꯥꯕ ꯅꯨꯃꯤꯠꯇ ꯇꯧꯔꯛꯄꯩꯅꯦ
ꯁꯛꯀꯁꯦ ꯂꯣꯏ ꯌꯥꯝ ꯐꯖꯔꯝꯗꯧ ꯃꯥꯜꯂꯦꯀꯣ ꯖꯥ ꯖꯥ ꯆꯥꯔꯛꯄꯅꯤꯅ
ꯀꯗꯥꯏꯗꯩꯅꯣꯗ ꯃꯣꯏꯒꯤ ꯁꯥꯎꯠꯀꯤ ꯆꯥꯛ ꯌꯦꯟꯖꯥꯡ ꯑꯩꯁꯦ ꯆꯥꯕ ꯌꯥꯕ ꯅꯠꯇꯦ ꯁꯤꯒꯦ ꯇꯧꯋꯦ
ꯍꯥꯎꯕꯅꯦ ꯍꯥꯎꯕꯅꯦ
ꯍꯥꯎꯇꯦ
ꯋꯥꯇꯔꯃꯦꯂꯣꯟꯒꯁꯦ
ꯃꯅꯤꯄꯨꯔ ꯃꯅꯤꯄꯨꯔꯅ ꯈ꯭ꯋꯥꯏ ꯕꯦꯁ ꯅꯦ ꯃꯅꯤꯄꯨꯔꯁ
ꯁꯤꯃꯂ
ꯁꯅꯥ ꯂꯩꯕꯥꯛ
ꯄ ꯏꯃꯥ ꯃꯅꯤꯄꯨꯔ ꯌꯥꯝ ꯅꯨꯡꯁꯤꯌꯦ ꯍꯥꯏꯗꯨꯔꯣ
ꯅꯨꯡꯁꯤꯌꯦ ꯑꯁꯦꯡꯕꯒꯤꯅꯦ ꯅꯨꯡꯁꯤꯌꯦ ꯃꯅꯤꯄꯨꯔꯗꯩ ꯑꯦ ꯍꯦꯟꯅ ꯅꯨꯡꯁꯤꯕ ꯑꯝꯇ ꯂꯩꯇꯦ
ꯂꯥꯛꯑꯣ ꯂꯥꯛꯑꯣ ꯅꯅꯥꯗ ꯀꯨꯏꯅ ꯂꯩꯔꯅ ꯀꯔꯤ ꯍꯥꯏꯅꯣ ꯅꯪ ꯉꯁꯥꯏ ꯍꯥꯏꯗꯣ ꯀꯥꯏꯔꯤ ꯆꯍꯤ ꯀꯌꯥ ꯁꯔꯕꯣ ꯍꯥꯏꯔꯣ ꯑꯩ
ꯎꯝ
ꯅꯪꯌꯥ ꯅꯨꯄꯤ ꯅꯨꯄꯤ ꯍꯥꯏꯔꯣ ꯍꯥꯏꯔ ꯑꯗꯨ ꯑꯗꯨꯅꯦ
ꯍꯟꯗ ꯑꯣꯛꯇꯣꯕꯔ ꯂꯥ ꯇ ꯀꯨꯟꯍꯦꯂꯦ
ꯎꯝ ꯑꯗꯨ ꯌꯨꯝ ꯄꯥꯟꯕ ꯌꯥꯔꯦꯅꯦ ꯑꯗꯨꯗꯤ
ꯑ ꯑꯕꯗꯣ ꯉꯝꯃꯅꯤ ꯌꯨꯝ ꯄꯥꯝꯕꯁ ꯌꯥꯝ ꯋꯥꯏꯑꯦ
ꯅ ꯑꯦꯛꯁꯄꯤꯔꯤꯌꯦꯟꯁ ꯇꯔꯕꯣ
ꯂꯩꯔꯦ
ꯑꯁꯤꯁ ꯕꯤꯔꯥꯅꯤꯍꯦ ꯑꯗꯨꯗꯤ
ꯂꯣꯏꯅ ꯈꯪꯉꯕ ꯖꯥꯠꯅꯦ ꯌꯨꯝ ꯄꯥꯟꯕ ꯍꯥꯏꯁꯦ ꯠꯇꯒꯤ ꯅꯠꯇꯦ ꯑꯩꯕꯨꯙ ꯑꯩꯕꯨ ꯗꯤ ꯑꯩꯕꯨꯗꯤ ꯄꯨꯔꯥ ꯑꯦꯛꯁꯄꯔꯌꯦꯟꯁꯇ ꯇꯧꯔꯨꯗꯦꯕ ꯃꯤꯒ ꯌꯦꯡꯉꯒ ꯋꯥꯔꯤꯕ ꯃꯌꯥꯝꯗꯣ ꯑꯗꯨꯗꯨꯒꯤ ꯉꯅ ꯄꯥꯝꯕ ꯌꯥꯗꯦ
ꯑ ꯑꯁ ꯀꯅꯥ ꯀꯅꯥ ꯋꯥꯅ ꯂꯩꯅꯔꯤꯒꯦ ꯃꯤ ꯑꯗꯣ ꯋꯥꯔꯣꯏꯗ ꯃꯤꯅ ꯃꯤ ꯅꯨꯡꯁꯤ ꯅꯨꯡꯁꯤꯕꯗꯣ ꯅꯨꯡꯁꯤꯕꯒꯤ ꯄꯥꯟꯗꯨꯡ ꯊꯨꯡꯅꯔ ꯅꯨꯡꯉꯥꯏꯕꯗꯨꯕꯨ ꯀꯩ ꯀꯃꯥꯏꯅ ꯋꯥꯗꯣꯏꯅꯣꯕ ꯎꯝ
ꯑꯉꯥꯡ ꯑꯣꯏꯔꯒ ꯌꯨꯝ ꯄꯥꯟꯕꯒꯤꯅꯦ ꯃꯣꯏꯗ ꯅꯨꯡꯁꯤ ꯁꯤꯕꯁꯦ ꯀꯔꯤꯅꯣ ꯀꯔꯤꯅ ꯍꯤꯡꯒꯗꯕꯅꯣ ꯍꯥꯏꯕꯗꯣ ꯃꯣꯏꯗꯣ ꯈꯪꯅꯗ꯭ꯔꯤꯀꯥꯟꯗ ꯄꯥꯜꯂꯨꯔꯕꯅꯤꯅ
ꯅꯪꯅ ꯃꯥꯅ ꯌꯥꯝꯃ ꯁꯨ ꯇꯧꯔꯝꯅꯤꯀꯣ ꯑꯗꯨꯗꯤ
ꯏꯃꯥꯟꯅꯕꯤꯗꯣ ꯍꯜꯂꯛꯑꯦ ꯌꯨꯝꯗ ꯏꯅ ꯍꯥꯏꯖ
ꯀꯅꯥꯅꯣꯅ ꯃꯥꯟꯅꯕꯤꯅ
ꯑꯪ ꯈꯪ ꯑꯣꯏ
ꯅꯃꯥꯟꯅꯕꯤ ꯑꯃꯗꯁꯨ ꯇꯧꯔꯝꯒꯅꯤ
ꯔꯔꯤꯃꯥꯅꯕꯤꯅ
ꯅ ꯃꯥꯅꯕꯤ ꯅꯨꯃ ꯅꯨ ꯃꯤ ꯉꯟꯅ ꯌꯨꯝ ꯄꯥꯁꯦ ꯃꯤ ꯌꯥꯝꯕ ꯃꯥꯂꯗ
ꯅꯪꯁꯦ ꯌꯥꯝ ꯍꯔꯥꯎꯔꯤꯁꯦ ꯀꯔꯤꯅꯣ ꯑꯩꯒꯤꯁꯨ
ꯎꯝ ꯀꯩꯩꯅꯣ ꯅꯪ ꯍꯔꯥꯎꯗꯕ꯭ꯔꯣ ꯑꯩꯖꯦ
ꯍꯔꯥꯎꯕ ꯍꯥꯏꯁꯦ ꯄꯨꯛꯅꯤꯡꯗꯗꯤ ꯍꯔꯥꯎꯋꯦꯕ ꯅꯣꯛꯊꯣꯛꯅꯤꯡꯗꯦ ꯍꯥꯏꯕꯅꯦ
ꯀꯩꯅꯣ ꯅꯪ ꯅꯣꯛꯅꯤꯡꯗ꯭ꯔꯤꯗꯣ ꯀꯩ ꯅꯪꯒꯤ ꯑꯋꯥꯕꯗꯨꯣ ꯑꯩꯁꯨ ꯈꯪꯅꯤꯡꯉꯤꯅꯦ ꯀꯩ ꯀꯩꯅꯣ ꯑꯆꯥꯦ ꯁ ꯇꯧꯕ ꯌꯥꯒꯗ꯭ꯔꯣ
ꯅꯪꯗꯣ ꯐꯥꯒꯤ ꯇꯍ ꯐꯥꯒꯤ ꯇꯥꯍꯥꯟꯒꯦ ꯇ ꯍꯣꯠꯅꯩ ꯑꯗꯨꯒꯤ ꯍꯥꯏꯔꯣꯏ
ꯑꯩꯗꯤ ꯋꯥꯈꯜꯗ ꯀꯔꯤꯝ ꯌꯥꯎꯗꯕꯅꯤꯅꯀꯣ ꯑꯗꯨꯝ ꯀꯩ ꯍꯥꯏꯁꯤꯔꯥ ꯃꯤ ꯅꯧꯅꯕꯁꯦ ꯅꯣꯛꯅꯕꯁꯦ ꯃꯤꯒꯤ ꯃꯥꯒꯤ ꯐꯤꯂꯤꯡꯁꯤꯗ ꯑꯋꯥꯕ ꯂꯩꯇꯕ ꯑꯗꯨꯒ ꯃꯥꯒꯤ ꯐꯤꯂꯤꯡꯁꯤꯗ
ꯑꯗꯨꯅ ꯍꯥꯏꯕꯗꯤ ꯅꯪ ꯑꯩ ꯅꯨꯡꯁꯤꯗꯦ ꯍꯥꯏꯕꯅꯦꯕ ꯈꯪꯅꯦꯚꯥꯏ
ꯎꯝ ꯑꯗꯨꯒꯤ ꯅꯠꯇꯦ ꯅꯪ ꯅꯨꯡꯁꯤ ꯅꯪ ꯄꯣꯛꯇ꯭ꯔꯤꯉꯩꯗ ꯑꯩꯗꯤ ꯅꯪ ꯅꯨꯡꯁꯤꯖꯔꯛꯄꯅꯦ ꯑꯉꯥꯡꯉ ꯑꯣꯏꯔꯤꯉꯅꯤ ꯐꯥꯒꯤ ꯇꯧꯕꯅꯦ ꯄꯣꯛꯇ꯭ꯔꯤꯉꯩꯗ ꯀꯥꯏꯅ ꯄꯣꯛꯇꯤ ꯄꯣꯛꯏꯍꯦ ꯆꯍꯤꯍꯤ ꯀꯗꯦꯅ ꯀ꯭ꯂꯥꯁ ꯑꯗꯨꯝ ꯅꯨꯡꯁꯤꯗ ꯅꯣꯏꯕꯨꯁꯨ
ꯁ
ꯌꯥꯝ ꯋꯥꯏꯔꯦ ꯅꯪꯁꯨ
ꯌꯥꯝ ꯅꯨꯡꯁꯤꯈ꯭ꯔꯖꯥꯅꯤ ꯅꯪꯁꯨ ꯅꯨꯡꯁꯤ ꯏꯆꯦꯁꯨ ꯅꯨꯡꯁꯤ ꯃꯃꯁꯨ ꯅꯨꯡꯁꯤ ꯁꯤ ꯆꯨꯝꯗ꯭ꯔ ꯍꯖꯥ
ꯑ ꯎꯝ ꯀꯩꯗꯧꯔꯤꯒꯦ ꯍꯧꯖꯤꯛ
ꯀꯩꯁꯨ ꯇꯧꯗꯦ ꯍꯤꯞꯄꯤꯌꯦ ꯊꯦꯡꯕ ꯄꯨꯡ ꯇꯔꯥ ꯌꯧꯒꯗꯕꯗ ꯀꯔꯤ ꯊꯕꯛꯄꯨ ꯇꯧꯨꯔꯕꯅꯦ ꯍꯧꯖꯤꯛ ꯑ ꯑꯩ ꯍꯥꯏꯕ ꯏꯃꯦꯜ ꯇꯧꯗ꯭ꯔꯕꯗ
ꯑꯦꯦꯝꯥꯎ
ꯎꯝ
ꯀꯩ ꯑꯝ ꯑꯦꯃꯦꯎ ꯑ ꯇꯧꯗ꯭ꯔꯦꯗ
ꯑꯁ ꯃꯤꯗꯤ ꯌꯥꯝ ꯒ꯭ꯌꯥꯟ ꯇꯥꯈ꯭ꯔꯦꯀꯣ
ꯇꯨꯝꯕ ꯃꯇꯝ ꯐꯥꯎ ꯂꯩꯇꯦꯗ ꯀꯔꯤꯌꯦ ꯃꯌꯥꯝꯅ
ꯊꯕꯛ ꯍꯧꯔꯕꯨ ꯍꯥ ꯅꯪꯒꯦ ꯊꯕꯛ ꯍꯧ꯭ꯔꯔꯕꯣ ꯍꯧꯔꯦ ꯎ ꯀꯌꯥꯝ ꯀꯨꯏꯔꯒꯦ ꯍꯧꯕ
ꯊꯥ ꯑꯃ
ꯎꯝ ꯏꯁ ꯁꯦꯂꯔꯤ ꯇꯣꯂꯣꯞꯒ ꯆꯥꯔꯦꯀꯣ ꯃꯤꯗꯤ
ꯆꯥꯕꯅ ꯇꯗ
ꯑꯩ ꯉꯁꯤ ꯑꯩ ꯉꯁꯤꯅꯦ ꯆꯥꯛ ꯄ꯭ꯂꯦꯠ ꯑꯍꯨꯝ ꯃꯔꯤ ꯆꯥꯏꯕꯣ ꯑꯩ ꯄꯨꯈꯁꯤ ꯌꯥꯗ꯭ꯔꯦ
ꯑꯍꯨꯝ ꯃꯔꯤ ꯑꯁ ꯑꯩꯗꯤ ꯇꯦꯡꯀꯣꯠ ꯇꯦꯡꯀꯣꯜ ꯑꯃꯈꯛꯇꯪꯅꯦ ꯑꯩꯅ ꯆꯥꯔꯤꯖꯒꯁꯦ
ꯑꯗꯨꯅ ꯄꯨꯛ ꯊꯟꯕ꯭ꯔꯣ
ꯑꯗꯨꯝ ꯊꯟꯈ꯭ꯔꯦꯗ ꯌꯥꯝꯅ ꯆꯥꯔꯛꯇ꯭ꯔꯕꯅꯤꯅ ꯍꯥꯏꯗꯤ ꯄꯨꯛꯇꯣ ꯎꯝ ꯆꯥ ꯑꯣꯏꯊꯣꯛꯈ꯭ꯔꯦꯕ
ꯐꯤꯒꯔꯒ ꯌꯥꯝ ꯐꯖꯔꯝꯃꯅꯤ
ꯀꯔꯤ ꯐꯤꯒꯔꯅꯣ ꯆꯥꯗꯕꯒꯤ ꯁꯤꯒ ꯇꯧꯔꯤ ꯀꯥꯟꯁꯤꯗ
ꯆꯥꯛꯇꯣ ꯈꯔ ꯌꯥꯝ ꯆꯥꯁꯤꯜꯂꯣ ꯍꯛꯆꯥꯡ ꯐ ꯐꯅ ꯂꯩꯌꯣ ꯐꯤꯒꯔ ꯐꯤꯒꯔꯄꯨꯗꯤ ꯃꯋꯥ ꯂꯧꯗꯦ ꯍꯛꯆꯥꯡ ꯐꯔꯒ ꯂꯣꯏꯔꯦ
ꯍꯤꯒꯒꯤ ꯅꯠꯇꯤꯌꯥ ꯇꯎꯣ ꯐꯤꯒꯔꯒꯤ ꯋꯥ ꯅꯠꯇꯦ ꯑꯗꯨꯝ ꯏꯊꯟꯗ ꯂꯩꯔꯗꯤ ꯏꯊꯟꯗ ꯆꯥꯛ ꯆꯥꯕꯗꯨꯗꯤ ꯅꯨꯡꯉꯥꯏꯇꯦꯗꯅ ꯃꯤ ꯄꯨꯜꯂꯒ ꯆꯥꯔꯗꯤ
ꯅꯪ ꯅ ꯃꯥꯥꯟꯅꯦꯒ ꯅ ꯃꯥꯅꯦ ꯂꯩꯉ ꯍꯥꯏꯇꯥꯅ
ꯑꯩꯈꯣꯏꯗꯣ ꯇꯣꯉꯥꯟ ꯇꯣꯡꯉꯥꯂꯦ
ꯆꯥꯕ ꯇꯣꯉꯥꯟꯕ꯭ꯔꯥ ꯍꯥꯏꯁꯦ
ꯇꯣꯉꯥꯜꯂꯦ ꯑꯩꯅ ꯆꯥꯅꯤꯡꯕ ꯆꯥꯏꯠꯇ ꯉꯥꯡꯉꯗꯦ ꯆꯥꯅꯤꯡ ꯆꯥꯕꯗꯣ ꯃꯣꯏꯗꯤ ꯍꯧꯖꯤꯛ ꯊꯕꯛ ꯍꯜꯂꯛꯇ꯭ꯔꯤꯌꯦ
ꯎꯝ ꯄꯨꯡ ꯀꯌꯥꯗ ꯍꯟꯗꯕ
ꯄꯪꯒꯥꯥ ꯑꯗꯂꯥꯛ ꯀꯃ
ꯅꯪꯅ ꯄꯨꯡ ꯃꯥꯄꯜꯗꯒꯤ ꯍꯧꯒꯠꯂꯒ ꯄꯨꯡ ꯀꯌꯥꯗ ꯄꯨꯡ ꯀꯌꯥꯗ ꯆꯠꯇꯣꯏꯕ ꯄꯨꯡ ꯔꯣꯥ ꯄꯨꯡ ꯇꯔꯥ ꯑꯗꯨꯒ ꯕꯤꯂꯦꯟꯗ ꯆꯠꯂꯒꯅ ꯄꯨꯡ ꯇ ꯑꯦꯠꯇ ꯍꯜꯂꯛꯄꯀꯣ꯫
ꯎꯝ꯫ ꯎꯝ꯫
ꯌꯥꯝ ꯐꯩꯌꯦꯀꯣ ꯑꯦ ꯍꯤꯟꯗꯤ ꯉꯥꯡꯕ ꯍꯩꯔꯝꯃꯅꯦꯀꯣ꯫
ꯍꯩꯆꯦꯂ
ꯍꯦ ꯅꯣꯡꯃ ꯇꯝꯒꯦ ꯍꯤꯟꯗꯤ ꯅꯉꯣꯟꯗ꯫
ꯑꯦ ꯑꯩꯉꯣꯟꯗ ꯇꯝꯃꯗꯤ ꯁꯥꯎꯠꯀꯤ ꯂꯣꯟꯅꯦ ꯑꯩꯅ ꯉꯥꯡꯗꯣꯏꯖꯦ꯫
ꯁꯥꯎꯗꯤ ꯇꯜꯂꯦ꯫
ꯍꯩ ꯌꯨꯝ ꯆꯠ ꯌꯨꯝ ꯊꯣꯛꯅꯤꯡꯗ꯭ꯔꯣ ꯌꯨꯝ
ꯊꯣꯛꯅꯤꯡꯉꯦ ꯃꯅꯤꯄꯨ꯭ꯔ ꯌꯥꯝ ꯃꯤꯁ ꯇꯧꯋꯦ꯫
ꯑꯗꯨꯗꯤ ꯀꯔꯤꯒꯤ ꯆꯠꯂꯤꯕ꯫
ꯑꯗꯣ ꯌꯥꯗꯕꯩꯅꯤꯗꯅ ꯫
ꯅꯪ ꯌꯥꯗꯕꯩꯗꯣ ꯃꯅꯤꯄꯨ꯭ꯔꯗ ꯊꯕꯛ ꯃꯌꯥꯝ ꯂꯩ ꯑꯗꯨ ꯉꯁꯤ ꯑꯩꯈꯣꯏ ꯌꯨꯝꯕꯨꯅꯀꯣ꯫
ꯎꯝ꯫
ꯍꯩꯅꯧ ꯄꯤꯔꯛꯄ꯫
ꯎꯝ꯫ ꯑꯁ ꯆꯥꯅꯤꯡꯉꯦꯗ꯫
ꯈꯨꯍꯥꯎꯖꯤꯗꯤ ꯁꯨꯒ꯭ꯔꯒ ꯆꯞ ꯃꯥꯟꯅꯩ ꯆꯤꯅꯤꯒ ꯆꯞ ꯃꯥꯟꯅꯩ꯫
ꯆꯥꯅꯤꯡꯉꯤꯗ ꯑꯩꯖꯨ꯫
ꯇꯥꯕ ꯐꯪꯗ꯭ꯔꯣ ꯑꯗꯨꯗ
ꯐꯪꯉꯦ ꯃꯣꯏꯒꯤ ꯍꯩꯅꯧꯖꯤꯗꯤ ꯇꯣꯡꯉꯥꯜꯂꯦ ꯆꯥꯅꯤꯡꯗꯦ ꯃꯣꯏꯒꯤ ꯍꯩꯅꯧꯒꯤ
ꯇꯤꯟ ꯆꯥꯔꯝꯃꯣꯏꯅꯦ ꯑꯗꯨꯏ ꯍꯩꯅꯧꯗꯣ꯫
ꯆꯥꯕꯨꯗꯤ ꯆꯥꯗꯦꯗ꯫
ꯃꯍꯥꯎꯗꯣ ꯇꯣꯡꯉꯥꯜꯂꯦ ꯍꯥꯏꯕ꯫
ꯀꯃꯥꯏꯅ ꯈꯔ ꯈꯥꯕ꯭ꯔꯣ꯫
ꯈꯥꯕ ꯅꯠꯇꯦ ꯕꯤꯇꯥꯃꯤꯟ ꯑꯗꯨꯃꯥꯏꯅ ꯇꯧꯋꯦ꯫
ꯎꯝ ꯇꯜꯂꯦ ꯑꯗꯨꯗꯤ꯫
ꯑꯦꯝ ꯑꯦꯜ ꯑꯃꯨꯛ ꯁꯥꯟꯅꯔꯖꯦ ꯅꯪ ꯊꯕꯛ ꯆꯤꯜꯂꯕꯅꯤꯅ ꯁꯪꯉꯔꯣꯏꯅꯦ ꯑꯗꯨꯕꯨꯗꯤ꯫
ꯁꯪꯗ꯭ꯔꯦ꯫
ꯑꯁ ꯇꯨꯝꯅꯤꯡꯒꯔꯦꯗ ꯆꯥꯛ ꯌꯥꯝ ꯆꯥꯁꯤꯜꯂꯨꯕꯒꯤ ꯊꯝꯃꯦꯀꯣ ꯋꯥꯆꯦꯞꯇ ꯑꯃꯨꯛ ꯍꯣꯏ ꯅꯪ ꯅꯪ ꯅꯪꯖꯨꯅꯦ ꯁꯦꯔꯥꯟ ꯇꯨꯔꯥꯟ ꯇꯧꯕ ꯑꯗꯨꯃꯥꯏꯅ ꯇꯧꯔꯛꯀꯅꯨ ꯅꯪ ꯒ꯭ꯌꯥꯟ ꯇꯥꯅ ꯂꯩꯌꯨꯀꯣ꯫
ꯍꯣꯏ ꯍꯣꯏ ꯏꯌꯥꯝꯕꯅ ꯍꯥꯏꯔꯗꯤ ꯏꯟ ꯇꯥꯕꯅꯤꯗꯅ꯫
ꯏꯌꯥꯝꯕ ꯍꯥꯏꯌꯦ ꯏꯌꯥꯝꯕꯔꯣ ꯑꯩꯒꯤꯁꯦ ꯅꯪꯒꯤ ꯏꯌꯥꯝꯕꯔꯣ
ꯑꯗꯨꯗꯤ ꯑꯩ ꯂꯞꯕ꯭ꯔ꯫
ꯑꯗꯨꯅꯦ ꯅꯍꯥꯟ ꯉꯁꯥꯏ ꯑꯩꯅ ꯍꯥꯏꯕ ꯌꯥꯕꯅꯦ ꯏꯌꯥꯝꯕ ꯀꯥꯥꯏꯅ
ꯏꯌꯥꯝꯕ ꯊꯣꯛꯄꯒꯤ ꯏꯌꯥꯝꯕ ꯍꯥꯏꯕꯅꯤꯗꯅ ꯅꯨꯡꯁꯤꯕꯗꯨꯗꯤ ꯃꯈꯜ ꯑꯃꯅꯤꯗꯅ
ꯊꯣꯇꯦ ꯊꯇ ꯅꯌꯥꯝ ꯃꯔꯤ ꯊꯣꯛꯇꯦ ꯑꯗꯨꯗ ꯐꯦꯔꯡ ꯇꯔꯦꯡ ꯍꯥꯏꯔꯛꯒ
ꯃꯤꯇꯩꯩꯇꯩꯂꯣꯟꯒ ꯌꯥꯝ ꯈꯪꯉꯝꯃꯤ ꯀꯣ ꯃꯤꯗꯤ ꯃꯤ ꯃꯆꯥꯗꯤ ꯌꯥꯝꯅ ꯏꯁꯇꯦꯟꯗꯔꯠ ꯑꯣꯏꯈ꯭ꯔꯦꯀꯣ
ꯈꯪꯗꯦ ꯈꯪꯗꯦ ꯅꯣꯏꯅ ꯍꯦꯟꯕꯗꯨꯅꯤ
ꯗꯔꯦ ꯌꯦꯟꯕꯅꯗ
ꯈꯟꯖꯗꯦ ꯃꯩꯇꯩꯂꯣꯟꯗ ꯉꯥꯡ ꯍꯩꯇꯦ
ꯑꯩꯌꯦ ꯌꯥꯝꯅ
ꯃꯩꯇꯩ ꯃꯩꯇꯩ ꯃꯆꯥꯒ ꯃ ꯃꯆꯥꯒ ꯇꯤꯟꯅꯗꯕꯅꯤꯅ ꯋꯥꯆꯦꯞꯇ ꯄꯥꯎ ꯑꯃꯨꯛ ꯐꯥꯎꯅꯁꯦ ꯊꯝꯃꯦ
ꯍꯣꯏ ꯍꯣꯏ